ꯑꯧ ꯍꯜꯂꯣ ꯕ꯭ꯔꯣ꯫
ꯇꯥꯕꯨ
ꯇꯕꯤꯌꯦ ꯇꯕꯤꯌꯦ꯫
ꯅꯨꯡꯉꯥꯏꯔꯤꯕꯧ꯫
ꯑꯧ ꯅꯨꯡꯉꯥꯏꯔꯤ ꯍꯥꯏꯕ ꯇꯥꯔꯦ ꯍꯦ ꯍꯦ꯫
ꯑꯁ
ꯑꯁꯣꯝꯁꯨ ꯅꯨꯡꯉꯥꯏꯔꯝꯒꯅꯤ ꯈꯜꯂꯦ꯫
ꯍꯣꯏ ꯅꯨꯡꯉꯥꯏ ꯍꯥꯏꯕ ꯇꯥꯔꯦ ꯀꯩꯅꯣ꯫
ꯑ ꯑꯗꯨꯅꯦ ꯁꯟꯗꯦꯒꯤ ꯉꯁꯤ ꯁꯟꯗꯦꯒꯤ ꯃꯁꯇꯤ ꯅꯨꯡꯇꯤ ꯇꯧꯔꯣꯏꯗ꯭ꯔꯣ꯫
ꯑꯁ ꯅꯨꯡꯁꯥ ꯁꯥꯥꯔꯦꯅꯦ ꯍꯣꯔꯦꯟ ꯇꯧꯗꯤ ꯇꯧꯅꯤ꯫
ꯍꯦ ꯍꯦ ꯍꯦ ꯍꯣꯔꯦꯟ ꯅꯨꯡꯗꯥꯡ ꯕꯣꯜ ꯌꯦꯡꯕꯁꯨ ꯆꯥꯗꯅ ꯍꯥ ꯍꯥ ꯍꯥ ꯆꯞ ꯆꯥꯅ꯫
ꯎꯝ ꯕꯣꯜ ꯉꯁꯤ ꯌꯦꯡꯕ꯭ꯔꯣ꯫
ꯉꯁꯤ ꯑꯌꯨꯛꯀꯤꯗꯣ ꯑꯁ ꯅꯨꯡꯗꯥꯡ ꯍꯧꯒꯠꯄ ꯉꯝꯗ꯭ꯔꯕꯒꯤ ꯌꯦꯡꯗ꯭ꯔꯦ꯫
ꯑꯁ ꯉꯔꯥꯡ ꯉꯔꯥꯡ ꯈꯔ ꯅꯨꯡꯉꯥꯏꯔꯝꯕꯒꯤ꯫ ꯍꯧꯒꯠꯄ ꯉꯝꯗꯅꯅ ꯌꯦꯡꯗ꯭ꯔꯦꯅꯦ ꯉꯁꯤꯁꯦ ꯑꯁ꯫
ꯍꯦ ꯍꯦ ꯍꯦ꯫ ꯆꯞ ꯃꯥꯅꯩ ꯑꯌꯨꯛ ꯍꯧꯒꯠꯂꯛꯄꯗ ꯏꯁꯤꯡꯀꯣ ꯏꯁꯤꯡ ꯒꯦꯂꯣꯟ ꯒꯦꯂꯣꯟ ꯊꯛꯑꯒ ꯂꯩꯔꯕꯅ
ꯑꯁ ꯉꯁꯤ ꯃꯦꯁꯤ ꯐꯖꯔ ꯐꯖꯔꯝꯒꯅꯤ꯫
ꯎꯝ꯫
ꯑꯁ ꯉꯁꯤ ꯌꯦꯡꯍꯧꯗꯕꯖꯦ ꯌꯥꯝ ꯁꯣꯢꯔꯦꯍꯦ꯫
ꯍꯥꯏ ꯂꯥꯏꯠꯇꯣ ꯑꯗꯨꯝ ꯆꯥꯛ ꯆꯥꯕꯗ ꯌꯦꯡꯉꯕꯅꯦ ꯑꯃꯨꯛ꯫
ꯑ ꯃꯤꯁꯤ ꯒꯣꯜ ꯀꯌꯥ ꯆꯟꯕꯖꯥꯠꯔꯣ ꯒꯣꯜ ꯑꯍꯨꯝ ꯑꯍꯨꯝꯒ ꯋꯥꯟ ꯂꯩꯗꯤ ꯂꯩꯌꯦ꯫
ꯐ꯭ꯔꯤꯀꯤꯛꯇꯨꯗꯤ ꯇꯥꯗꯥ ꯇꯥꯗꯥ ꯃꯦꯁꯤꯒꯤ ꯐ꯭ꯔꯤꯀꯤꯛꯇꯨꯗꯤ ꯊꯤ ꯐꯖꯔꯦꯍꯦ꯫
ꯎꯝ ꯑꯁ ꯌꯦꯡꯍꯧꯗꯕ ꯍꯥꯏꯁꯦ ꯎꯝ
ꯎꯝ꯫
ꯀꯔꯝꯕ ꯐꯦꯟꯁꯅꯣ꯫
ꯑꯁ ꯑꯥꯏꯗꯤ ꯃꯦꯁꯤꯅꯦ꯫
ꯆꯞ ꯃꯥꯅꯔꯝꯃꯦ ꯍꯦ꯫ ꯔꯣꯅꯦꯜꯗꯣ ꯑꯣꯏꯔꯝꯅꯤ ꯍꯦ ꯍꯦ ꯍꯦ꯫
ꯈꯔ ꯗꯤꯕꯦꯠ ꯇꯧꯕ ꯁꯥꯡꯕ ꯌꯥꯕꯀꯣ꯫
ꯑꯁ ꯃꯣꯏ꯫ ꯁꯥꯟꯅꯕꯗꯣ ꯑꯁ ꯌ‌ꯦꯡꯍꯧꯗ꯭ꯔꯗꯤ ꯑꯗꯨꯒ ꯉꯁꯤꯁꯦ ꯑꯃꯨꯛꯀ ꯃꯁꯇꯤ ꯇꯧꯔꯅꯤꯍꯥ꯫
ꯑꯥ꯫ ꯀꯔꯤ ꯏ ꯊꯣꯛꯄ ꯂꯦꯟꯗꯧꯔꯣ ꯉꯁꯤꯗꯤ꯫
ꯍꯥ
ꯀꯔꯤ ꯏ ꯊꯣꯛꯄ ꯂꯦꯟꯗꯧꯔꯣ
ꯑꯥ ꯑꯥꯏꯔꯣ
ꯑꯥ ꯀꯔꯤ ꯁꯥ ꯂꯦꯟꯗꯣꯏꯅꯣ
ꯈꯪꯗ꯭ꯔꯦ ꯍꯧꯖꯤꯛ ꯐꯥꯎꯗꯨꯗꯤ ꯅꯨꯡꯁꯥ ꯁꯥꯕꯒꯤ ꯃꯄꯥꯟꯁꯨ ꯊꯣꯛꯇ꯭ꯔꯤꯅꯦ ꯍꯣꯔꯦꯟ ꯇꯥꯞ ꯇꯥꯟꯅ ꯍꯥ
ꯎꯝ ꯈꯔ ꯅꯨꯡꯁꯥꯒ ꯀꯨꯝꯈ꯭ꯔ ꯃꯇꯨꯡꯗꯀꯣ ꯗꯨꯗꯩꯗꯤ ꯑꯗꯨꯝ ꯉꯥꯄ꯭ꯔꯨꯝꯖꯤꯡꯖꯨ ꯃꯀꯣꯟꯗꯒꯤ ꯊꯣꯛꯂꯛꯑꯅꯤꯗꯅ
ꯑꯗꯨ ꯊ‌ꯣꯛꯄꯗ‌ꯣ ꯌꯦꯡꯕ ꯑꯣꯏ ꯍꯁ
ꯃꯥꯅꯦ ꯃꯥꯅꯦ ꯕꯣꯜ ꯌꯦꯡꯕ꯭ꯔꯥꯒ ꯐꯩꯔꯤ ꯇꯧꯔꯤ ꯇꯧꯕ꯭ꯔꯥꯗꯤ ꯇꯧꯔꯅꯤꯗꯣ
ꯍꯣꯏ ꯉꯁꯤꯁꯦ ꯎꯝ ꯍꯣꯔꯦꯟ ꯍꯣꯔꯦꯟ ꯅꯨꯡꯗꯥꯡ ꯕ‌ꯣꯜ ꯂꯩꯕ꯭ꯔꯣ
ꯍꯣꯔꯦꯟ ꯅꯨꯡꯗꯥꯡ ꯂꯩꯕꯅꯦ
ꯎꯝ ꯀꯅꯥ ꯀꯅꯥꯒ ꯇꯥꯕꯖꯠꯅꯣꯒꯣ
ꯈꯪꯗꯦꯅꯦ ꯄꯨꯡ ꯇꯔꯥ ꯃꯈꯥꯏꯗ ꯂꯩꯕ ꯃꯥꯜꯂꯦ ꯉꯁꯤꯁꯦ
ꯑꯣ ꯋꯥꯜ ꯀꯞꯖꯦ ꯍꯟꯗꯛꯁꯦ ꯀꯅꯥ ꯀꯅꯥꯅ ꯂꯧꯒꯗꯕ ꯃꯥꯜꯂꯦ
ꯈꯪꯗꯦꯅꯦ ꯍꯟꯗꯛꯆ‌ꯦ ꯊꯥꯖꯗꯕ ꯁꯤꯡꯅꯀꯣ ꯐꯖꯩꯅꯦ
ꯏꯪꯂꯦꯟ ꯏꯪꯂꯦꯟꯁꯨ ꯑꯗꯨꯝ ꯐꯖꯩꯌꯦ
ꯎꯝ
ꯏꯪꯂꯦꯟ ꯐꯖꯩ ꯑꯗꯨꯒ ꯀꯩꯅꯣ ꯐ꯭ꯔꯥꯟꯁ ꯐ꯭ꯔꯥꯟꯁꯖꯨ ꯑꯗꯨꯝ ꯌꯥꯏ ꯐ꯭ꯔꯥꯟꯖꯨ ꯃꯣꯏ ꯏꯁꯇꯥꯔ ꯄ꯭ꯂꯦꯌꯔ ꯈꯔ ꯌꯥꯝꯕꯅꯦꯅ ꯍꯣꯏ
ꯑꯗꯨꯅꯦ ꯐ꯭ꯔꯥꯟꯁꯤꯅ ꯃꯀꯣꯛ ꯑꯗꯨꯝ ꯆꯜꯂꯤꯅꯦ
ꯑꯥ ꯍꯧꯖꯤꯛ ꯈꯔ ꯀꯥꯎꯟꯇ꯭ꯔꯤꯒ ꯈꯔ ꯑꯅꯧꯕꯁꯤꯡꯁꯨ ꯐꯖꯅ ꯁꯅꯥꯏꯌ‌ꯦꯗ ꯃꯣꯏꯗꯤ ꯐꯥꯔꯁ ꯇꯥꯏꯝ ꯁꯥꯅꯔꯁꯨ ꯀꯣ
ꯑꯩꯗꯤ ꯖꯄꯥꯟꯕꯨꯁꯨ ꯀꯥꯍꯟꯅꯤꯡꯕꯅꯤꯅꯦ
ꯑ ꯉꯁꯤꯁꯦ ꯑꯁ ꯁꯟꯗꯦ ꯑꯣꯏꯕꯒꯤꯔꯥ ꯈꯪꯗꯦ ꯃꯤꯁ‌ꯦ ꯏꯆꯤꯛ ꯆꯤꯑꯦ ꯁꯥꯕꯩꯔꯥ
ꯎꯝ
ꯍꯣꯔꯦꯟ ꯅꯨꯡꯁꯥ ꯂꯣꯏꯔꯀꯥꯟꯗ ꯃꯤ ꯊꯣꯛꯑꯒꯗ꯭ꯔ
ꯁꯟꯗꯦꯅꯤꯅ ꯉꯟꯇꯥ ꯉꯟꯇꯥ ꯀꯣꯏꯕ ꯆꯠꯅꯈ꯭ꯔꯕ ꯖꯥꯠꯂꯥ ꯈꯪꯗꯦ
ꯍꯝ ꯍꯝ ꯍꯝ ꯈꯪꯗꯦ ꯉꯁꯤꯁꯦ ꯁꯟꯗꯦ ꯅꯨꯃꯤꯠꯀꯨꯝꯕꯗꯁꯦ ꯍꯥ ꯒꯦꯡ ꯒꯦꯡ ꯅꯠꯇ꯭ꯔꯒ ꯑ ꯃꯤ ꯄꯨꯜꯂꯒ ꯍꯥ
ꯎꯝ
ꯑꯧꯗꯤ ꯅꯨꯡꯉꯥꯏꯅꯤꯍꯦ ꯀꯩꯅꯣꯃ ꯍ ꯂꯧꯁꯤꯜꯂꯒ
ꯅꯨꯡꯗꯥꯡ ꯋꯥꯏꯔꯝ ꯑꯗꯨꯝ ꯈꯨꯟꯗꯨꯗꯀꯣ
ꯑꯗꯨꯗ ꯋꯥꯔꯤ ꯃꯤꯇꯤꯡ ꯇꯧꯕꯖꯥꯠꯁꯦ
ꯑꯝꯍꯝ ꯌꯗꯨ ꯆꯕꯒꯔ ꯅꯠꯇ꯭ꯔꯒ ꯑꯁꯜꯒ ꯎꯝ
ꯑꯗꯨꯅꯦ ꯑꯁ ꯁꯥꯕꯅꯤꯅꯀꯣ ꯍꯟꯗꯛꯇꯤ ꯁꯪꯒꯣꯝ ꯑꯣꯏꯅ ꯍꯥꯎꯕꯀꯣ ꯁꯪꯒꯣꯝꯗꯣ
ꯒꯦꯝ ꯅꯪ ꯒꯦꯝ ꯑꯦꯝ ꯑꯦꯒꯨꯝꯕꯗꯤ ꯁꯅꯕ꯭ꯔꯣ
ꯑꯩ ꯑꯦꯃꯦꯜꯕꯨꯗꯤ ꯂꯩ ꯍꯥꯟꯅ ꯁꯥꯟꯅꯔꯛꯑꯝꯃꯦ ꯑꯗꯨ ꯁꯥꯟꯅꯗ꯭ꯔꯦ ꯄꯞꯖꯤ ꯈꯛꯇꯪ ꯑꯗꯨꯝ ꯁꯅꯑꯦ
ꯑꯣ
ꯒꯦꯝꯁꯨ ꯑꯗꯨꯝ ꯈꯤꯔꯦꯗ
ꯎꯝ ꯑꯗꯨꯝ ꯃꯇꯝ ꯂꯦꯟꯕ ꯍꯥꯏꯕꯗꯨꯗꯤ ꯑꯗꯨꯝ ꯁꯥꯕ ꯅꯨꯡꯉꯥꯏꯅ ꯍꯁ ꯄꯞꯖꯤꯅꯗꯤ ꯈꯔ ꯅꯨꯡꯅꯤ ꯅꯨꯡꯉꯥꯏꯌꯦ ꯀꯩꯅꯣ ꯍꯥꯏꯕꯗꯤ ꯃꯥꯗꯤ ꯑꯗꯨꯝ ꯀꯩꯅꯣ ꯊꯕꯛ ꯆꯤꯟꯕ ꯂꯥꯛꯑꯦ ꯍꯥꯏꯕꯗꯨꯣ ꯍꯥ ꯐꯠ ꯆꯪꯉꯒ ꯍꯥ ꯁꯤꯔꯝꯝꯕꯁꯨ ꯌꯥꯏ ꯑꯦꯝ ꯑꯦꯜꯗ ꯑꯁ
ꯏ ꯑꯃ ꯍꯧꯒꯠꯂꯛꯄꯀꯣ ꯏ ꯍꯧꯒꯠꯂꯛꯄ ꯁꯅꯥ ꯁꯅꯥꯔꯒ ꯏ ꯍꯧꯒꯠꯂꯛꯄ ꯀꯗꯨ ꯗ
ꯝ ꯃꯤ ꯈꯤꯇꯪ ꯁꯅꯕ ꯍꯩꯕ ꯃꯤꯗꯣ ꯊꯦꯡꯅꯔꯗꯤ ꯈꯔ ꯐꯔꯦ ꯑꯁ ꯑꯗꯨ ꯅꯠꯇ꯭ꯔꯗꯤ ꯎꯝ ꯑꯦꯃꯦꯗꯤ ꯏ ꯋꯥ ꯍꯥꯏꯕ
ꯃꯅꯤ ꯃꯅꯤ
ꯄꯥꯞꯖꯤꯁꯤꯅ ꯈꯔ ꯀꯩꯅꯣ ꯑꯗꯨꯝ ꯍꯥꯏꯕꯗꯤ ꯏꯟꯗꯤꯄꯦꯟꯗꯦꯟ ꯈꯤꯇꯪ ꯂꯩꯌꯦꯕ
ꯎꯝ
ꯃꯥꯗꯤ ꯋꯥꯟ ꯁꯤꯔꯗꯤ ꯁꯤꯔꯅꯤꯅ ꯎꯝ
ꯕ ꯒꯕ ꯇꯧꯔꯒ ꯃ ꯇꯪꯗꯨ
ꯎꯝ
ꯑꯗꯨ ꯇꯧꯕ ꯇꯥꯎꯗꯤ ꯀꯩ ꯏꯟꯁꯥꯡ ꯆꯥꯕꯤꯈ꯭ꯔꯦ
ꯑꯩ ꯉꯁꯤꯁꯦ ꯌꯦꯟ ꯆꯥꯏꯌꯦ
ꯑꯣ ꯑꯁ ꯑꯗꯨꯗꯤ ꯆꯞ ꯆꯥꯔꯦꯅꯦ ꯍꯣꯔꯦꯟꯗꯤ ꯈꯔ ꯉꯥꯡꯇꯛ ꯉꯥꯡꯕꯗꯤ ꯇꯧꯔꯝꯃꯅꯤ ꯑꯗꯨꯗꯤ
ꯎꯝ ꯑꯣꯔꯦꯟꯟꯁꯤꯦ ꯈꯪꯅꯦꯗ ꯁꯟ ꯅꯠꯇ꯭ꯔꯒ ꯀꯧꯁꯤꯔꯅ ꯈꯜꯂꯒ ꯂꯩꯁꯤ ꯆ ꯑꯁ
ꯁꯅꯅꯨꯡꯉꯥꯏꯕꯅꯤꯗ
ꯆꯨꯞꯇꯅ ꯍꯥ
ꯑꯣ
ꯅꯥꯡꯗꯤ ꯀꯩ ꯑꯦꯟꯁꯥꯡ
ꯑꯩꯁꯨ ꯑꯉꯥꯡꯁꯤ ꯏꯃꯥꯟꯅꯕ ꯑꯩꯈꯣꯏꯅ ꯏꯟꯁꯥꯡ ꯂꯦꯝꯕ ꯎꯁꯥ ꯈꯔ ꯄꯤꯔꯛꯑꯦ ꯑꯗꯨꯗꯣ ꯑꯣꯏꯅ ꯍꯣꯠꯅꯔꯦ
ꯎꯝ ꯎꯝ
ꯍꯥꯎ ꯊꯨꯝꯖꯦ ꯁ ꯁꯦ ꯅꯨꯡꯉꯥꯏꯔ ꯃꯇꯨꯡꯗꯗꯤ ꯆꯥꯅꯤꯡꯗꯕ ꯀꯣ ꯅꯨꯡꯉꯥꯏꯔꯒ ꯍꯧꯒꯠꯄꯗꯗꯤ ꯀꯥꯡꯁꯣꯏꯒꯨꯝꯕꯗꯣ ꯆꯥꯛ ꯆꯥꯕꯀꯣ
ꯑꯁ ꯑꯗꯨꯗꯤ ꯎꯝ ꯍꯣꯏꯁꯨ ꯑꯗ ꯍꯣꯏ ꯌꯦꯟꯕꯨꯗꯤ ꯊꯣꯡꯉꯤ ꯊꯣꯡꯉꯦ ꯑꯗꯣ ꯁꯧꯔꯤꯁꯨ ꯊꯣꯡꯁꯦꯦꯟꯅ ꯁꯧꯔꯤ
ꯂꯧꯊꯕꯅꯤꯅꯦ ꯌꯦꯟ ꯌꯥꯥꯗꯕꯖꯥ ꯁꯧꯒ꯭ꯔꯤ ꯑꯣꯏꯅ ꯄꯥꯝꯅ ꯁꯧꯒ꯭ꯔꯤꯁꯨ ꯆꯥꯏ
ꯎꯝ ꯎ
ꯑꯩꯕꯨꯗꯤ ꯎꯝ ꯉꯔꯥꯡꯒꯤ ꯂꯩꯕꯅꯤ
ꯑꯩꯍꯥꯡꯒꯤ ꯈꯔ ꯅꯨꯡꯉꯥꯏꯅꯔꯕ ꯃꯥꯜꯂꯦ ꯑꯗꯨꯒꯤ ꯃꯤ ꯃꯌꯥꯝꯁꯤ ꯄꯥꯛ ꯎꯗꯦ
ꯎꯝ ꯁꯧꯒ꯭ꯔꯤ ꯃꯅꯥ ꯑꯗꯨꯒ ꯍꯧꯋꯤ ꯍꯧꯋꯤꯍꯦ ꯑꯥ
ꯏ ꯂꯥꯛꯄꯅꯦ
ꯑ ꯑꯗꯨ ꯊ ꯌꯦꯟ ꯇꯔꯥ ꯀꯨꯅꯦ ꯀꯩꯅꯣ
ꯎꯝ
ꯌꯦꯟꯖꯅꯤ ꯍꯥꯎ ꯃꯤ ꯃꯤꯗꯤ ꯑ ꯌꯦꯟ ꯌꯦꯟꯊꯣꯡꯅ ꯍꯥꯎꯔꯅꯤ ꯁꯨꯃꯥꯏꯅ ꯇꯧꯔꯅꯤ ꯌꯦꯟꯗꯣ ꯆꯥꯅꯤꯡꯗꯕ ꯍꯥꯏꯇꯥꯔꯦ ꯍꯥ
ꯑꯥ ꯃꯥꯅꯤ
ꯑꯗꯣ ꯁꯧꯒ꯭ꯌꯨ ꯍꯥꯏꯅ ꯇꯋꯦ
ꯎ
ꯁꯣ ꯀꯥꯡꯁꯣꯏ ꯊꯣꯡꯉꯦ ꯍꯥꯏꯕꯒꯤ ꯑꯦꯁ ꯀꯥꯡꯁꯣꯏꯗꯨ ꯀꯥꯡꯁꯣꯏꯗꯤ ꯍꯧꯗꯣꯏꯕ ꯑꯗꯨ ꯁꯧꯔꯤ ꯑꯜꯂꯒ ꯍꯥ ꯇꯤꯂꯧ ꯆꯂ ꯃꯍꯤ ꯑ ꯃꯍꯤꯗ ꯑꯃ
ꯑꯗꯨ ꯅ ꯄꯔ ꯈꯔ ꯔꯤꯐ꯭ꯔꯦꯁꯤꯡ ꯑꯣꯏꯔꯝꯃꯅꯤ ꯑꯗꯨ ꯊꯥꯗꯔꯕꯗꯤ
ꯎꯝ ꯑꯗꯨꯒ ꯎꯝ ꯃꯇꯝꯁꯦ ꯅꯨꯡꯁꯥꯁꯦ ꯀꯨꯝꯈ꯭ꯔꯣ ꯑꯩ ꯂꯩꯅꯤꯅꯦ ꯉꯥꯏꯔꯒ ꯂꯩꯔꯕꯝꯅꯤꯅꯦ ꯀꯩꯁꯨ ꯇꯧꯅꯤꯡꯉꯥꯏ ꯂꯩꯇ꯭ꯔꯦꯕ
ꯑꯗꯨꯅꯤ ꯅꯨꯡꯁꯥꯕꯨ ꯀꯨꯝꯃꯗꯤ ꯁꯥꯁꯨ ꯆꯥꯅꯤꯡꯂꯛꯀꯅꯤ ꯁꯪꯒꯣꯝꯁꯨ ꯊꯛꯅꯤꯡꯔꯛꯀꯅꯤ ꯏꯁꯤꯡꯁꯨ ꯊꯛꯅꯤꯡꯂꯛꯀꯅꯤ
ꯎꯝ ꯃꯇꯝꯁꯦ ꯉꯥꯏꯕꯗ ꯋꯥꯏꯅꯦ ꯉꯥꯏꯕ ꯄꯣꯠ ꯍꯩꯁꯤꯗꯤ ꯋꯥꯗꯤ ꯋꯥꯏ
ꯁꯝꯃꯔꯅꯤꯅ ꯅꯨꯃꯤꯠ ꯇꯥꯕꯁꯨ ꯌꯥꯝ ꯁꯥꯡꯔꯤꯗꯣ
ꯎꯝ
ꯐꯦꯟ ꯎꯪꯉꯒ ꯂꯩꯕ ꯐꯥꯎꯅ ꯁꯥꯕꯅ ꯀ ꯂꯩꯗꯦ
ꯑꯗꯨꯅꯦ ꯍꯨꯛ ꯍꯨꯛ ꯂꯥꯎꯔꯒ ꯍꯟꯗꯛꯀꯤ ꯈꯨꯠꯁꯥꯁꯦ
ꯎꯝ ꯁꯥꯥꯕ ꯁꯥꯕ ꯍꯥꯏꯗꯨꯅꯤ
ꯎꯝ ꯊꯥꯎꯗꯤ ꯀꯔꯤ ꯀꯔꯤ ꯆꯠꯊꯔꯤꯒꯦ
ꯑꯗꯨꯝ ꯂꯩꯕ ꯍꯥꯏꯕ ꯇꯥꯔꯦꯗ ꯀꯩꯁꯨ ꯇꯧꯅꯤꯡꯉꯥꯏ ꯂꯩꯗꯅꯤꯅꯍ
ꯁꯤꯗꯒꯤ ꯑꯣꯏꯅ ꯒꯥꯔꯤ ꯊꯧꯔꯦꯕ
ꯎꯝ ꯁꯪꯒꯣꯝ ꯁꯪꯒꯣꯝ ꯊꯛꯄꯒꯤ ꯊꯕꯛꯇꯤ ꯇꯧꯔꯒ ꯂꯩ
ꯑꯟꯑꯦꯝꯄ꯭ꯂꯣꯏ ꯇꯥꯔꯗꯤ ꯑꯗꯨꯃꯥꯏꯅ ꯑꯗꯨꯝ ꯇꯧꯒꯜꯂꯤꯅꯦ
ꯁꯪꯒꯣꯝ ꯊꯛꯄꯩ ꯑꯁ ꯑꯗꯨꯝ ꯊꯛꯂꯨꯕꯅꯤ ꯅꯍꯥ
ꯑꯥ
ꯆꯠꯅꯤꯡꯗꯕ ꯍꯥ ꯊꯕꯛ ꯂꯩꯔꯁꯨ ꯑꯁ ꯁꯤꯗꯤ ꯇꯜꯂꯦꯗ ꯍꯥꯏꯕꯒꯨꯝꯕ ꯍꯌꯦꯡ ꯆꯠꯂꯅꯤ ꯍꯥꯏꯕꯒꯨꯝꯕꯗꯣ
ꯃꯥꯅꯦ ꯃꯥꯅꯦ ꯁꯤꯗ ꯒꯥꯔꯤ ꯊꯧꯔꯤꯁꯨ ꯁꯪꯒꯣꯝꯒꯤ ꯉꯥꯛꯇꯅꯦ ꯀꯩꯅꯣ ꯑꯣ ꯑꯊꯨꯝ ꯑꯀꯥꯏꯗ ꯈꯔ ꯌꯦꯡꯊꯣꯛ ꯌꯦꯡꯁꯤꯟꯅꯕ ꯆꯞ ꯆꯥꯔꯦꯗꯅ ꯁ꯭ꯋꯥꯏꯁꯦ
ꯍꯣꯏ ꯃꯅꯦ ꯁꯪꯒꯣꯝ ꯍꯥꯏꯁꯦ
ꯐꯕ ꯄꯣꯠꯅꯦ ꯀꯩꯅꯣ ꯍꯛꯆꯥꯡꯗ
ꯎꯝ ꯄꯨꯛ ꯆꯥꯎꯒꯟꯕꯀꯣ ꯄꯨꯇꯤ ꯆꯥꯎꯒꯟꯕꯁꯤ ꯁꯪꯒꯣꯝꯁꯦ
ꯎꯝ ꯁꯪꯒꯣꯝ ꯁꯪꯒꯣꯝ ꯁꯪꯒꯣꯝ ꯍꯥꯏꯁꯤꯅꯤ ꯃꯤꯁꯤꯡꯅ ꯁꯪꯒꯣꯝ ꯊꯤꯕ ꯍꯥꯏꯁꯤ ꯁꯤꯅꯤ ꯀꯩꯅꯣ
ꯎꯝ
ꯁꯪꯒꯣꯝꯕꯨ ꯂꯩꯔꯝꯗ꯭ꯔꯗꯤ ꯑꯦꯁ ꯋꯥꯅꯤꯍꯦ
ꯃꯅꯦ
ꯁꯪꯒꯣꯝ ꯂꯩꯕꯒꯤ ꯅꯨꯡꯉꯥꯏꯕ ꯍꯥꯏꯗꯨꯅꯅꯦꯕ
ꯁꯪꯒꯣꯝꯒꯗꯤ ꯁꯛꯀꯪꯒꯗꯤ ꯆꯞ ꯆꯥꯔꯕꯅꯤꯍꯦ
ꯎꯝ ꯑꯁ ꯑꯣꯏ